ꯍꯜꯂꯣ ꯇꯥꯏꯌꯦ ꯑꯁ ꯑꯩꯗꯤ ꯍꯧꯖꯤꯛꯇ ꯄꯨꯆꯠ ꯆꯠꯂꯒ ꯑꯃꯨꯛꯀ ꯍꯜꯂꯛꯑꯦ
ꯌꯥꯝꯝ ꯋꯥꯕ ꯃꯥꯜꯂꯤꯀꫭ
ꯑꯁ ꯈꯔ ꯋꯥꯔꯦ ꯍꯣꯏ ꯄꯣꯠꯆꯩ ꯂꯩꯕꯀꯣ
ꯑꯣ
ꯑꯩꯗꯣ ꯉꯁꯤꯗꯣ ꯄꯣꯠꯆꯩ ꯈꯔ ꯂꯩꯕ ꯍꯋꯥꯏ ꯀꯔꯤ ꯀꯔꯥ ꯊꯥꯎꯒꯨꯝꯕꯗꯣ
ꯎꯝ
ꯑꯗꯨꯒꯤ ꯄꯣꯠ ꯆꯩꯩ ꯂꯩꯕꯒꯤ
ꯌꯥꯝ ꯃꯔꯝ ꯃꫭꯛꯏꯅ ꯑꯗꯨ ꯂꯩꯕ ꯆꯠꯂꯗꯤ
ꯑꯁ ꯀꯔꯤ ꯃꯔꯔꯝ ꯑꯣꯞꯄꯅꯣꯗ ꯁꯥꯕ ꯀꯥꯟꯁꯤꯗ ꯀꯅꯥꯅ ꯆꯠ ꯑꯦ ꯀꯣ ꯅꯣꯡ ꯆꯨꯒꯦ ꯇꯧꯔꯁꯨ ꯑꯁ ꯃꯤ ꯌꯥꯝꯃꯦꯕ ꯆꯠꯄꯗꫭ
ꯅꯣꯡ ꯆꯨꯒꯦ ꯇꯧꯕ꯭ꯔꯣ ꯑꯗꯨꯗ
ꯎꯝ
ꯑꯩꯈꯣꯏꯗꯤ ꯇꯨꯒꯦ ꯇꯧꯅꯤꯅꯦ ꯅꯣꯡꯗꯤ ꯆꯤꯡ ꯆꯤꯡꯗꯒꯤ ꯈꯔꯗꯤ ꯃꯪꯉꯛꯏꯗ
ꯑꯣ ꯑꯩꯈꯣꯏ ꯁꯤꯗꯗꯤ ꯈꯔꯁꯤ ꯆꯨꯑꯦ ꯉꯁꯥꯏꯗꯣ ꯑꯗꫭ ꯑꯁꯤ ꯌꯥꯗ꯭ꯔꯦ ꯍꯣꯏ ꯆꯨꯒꯅꯤ ꯅꯨꯃꯤꯗꯥꯡ
ꯆꯨꯔꯣꯏ ꯑꯩ ꯈꯪꯉꯥꯦ
ꯆꯨꯔꯗꯤ
ꯆꯨꯔꯗꯤ ꯆꯨꯔꯦꯗꯅ
ꯍꯣꯏ ꯑꯩꯗꯣ ꯄꯥꯛ ꯂꯩꯕꯀꯣ ꯄꯞ ꯇꫭ ꯄꯞ ꯈꯪꯕ꯭ꯔꯥ
ꯈꯪꯉꯦ ꯈꯪꯉꯦ ꯃꯅꯨꯡꯗ ꯊꯨꯝꯕꯗꯣ
ꯆꯥꯗꯦꯗꯥ ꯑꯩ ꯍꯣꯔꯦꯟ ꯍꯌꯦꯡ ꯀꯣꯟꯅ ꯆꯥꯒꯅꯤ ꯑꯩ ꯄꯨꯛ ꯍꯧꯖꯤꯛꯇꯤ ꯄꯨꯛ ꯂꯥꯛꯑꯝꯗꯦ ꯑꯩꯗꯤ ꯃꯣꯃꯣ ꯆꯥꯏꯌꯦ ꯌꯦꯟꯒꯤ ꯁꯃꯣꯁꯥ ꯆꯥꯏꯌꯦ
ꯆꯥꯁ ꯃꯤꯗꯤ ꯌꯥꯝ ꯐꯥꯎꯔꯦꯀꯣ
ꯑꯁ ꯅꯪꯁꯨ ꯈꯪꯕꯅꯤꯅꯀꯣ
ꯑꯩꯈꯣꯏꯗꯤ ꯈꯔ ꯁꯦꯚꯤꯡ ꯇꯧꯈꯤꯒꯦ ꯑꯗꯨꯒ ꯅꯦꯡ ꯅꯣꯡꯃ ꯐꯖꯅ ꯆꯥꯒꯦ
ꯎꯝ ꯍꯣꯏꯗꯤ ꯑꯁ ꯇꯧꯔꯁꯨ ꯀꯩ ꯇꯧꯔꯨꯅꯤ ꯑꯗꯨꯅꯦ ꯅꯠꯇꯦꯗ ꯏꯃꯥꯟꯅꯕꯤꯒ ꯏꯃꯥꯟꯅꯕꯤ ꯑꯃꯗꯣ
ꯑꯣ ꯑꯣ ꯅꯃꯥꯟꯅꯕꯤ ꯑꯃ ꯗꯣ ꯈꯪꯉꯦ ꯈꯪꯉꯦ ꯈꯪꯉꯦ ꯅꯪꯁꯨ ꯅꯃꯥꯟꯅꯕꯤ ꯌꯥꯝꯃ ꯒꯅꯤꯗꯅ
ꯍꯣꯏ ꯌꯥꯝꯃꯦꯕ ꯅꯪ ꯈꯪꯕꯗꯨꯅꯤꯅ ꯑꯩꯒꯤ ꯏꯃꯥꯟꯅꯕꯤꯗꯤ
ꯎ ꯑꯁꯦꯡꯕꯗꯨ꯭ꯔꯣ
ꯑꯥꯎ
ꯎꯝ
ꯑꯁ ꯂꯣꯛ ꯈꯨꯒꯦ ꯇꯧꯋꯦꯅꯦ
ꯂꯩꯒꯤꯔꯣ
ꯏꯁꯤꯡ ꯏꯪꯕꯒꯤ ꯏꯁꯤꯡꯗꯣ ꯑꯥꯏꯁꯀꯤ ꯏꯁꯤꯡ ꯑꯗꯨꯝ ꯊꯛꯄꯒꯤꯀꯣ
ꯎꯝ ꯑꯗꯨꯗꯤ ꯅꯥꯔꯛꯀꯅꯤꯗ
ꯅꯥꯔꯣꯏ ꯑꯗꯨꯃꯥꯏꯅ ꯍꯥꯏꯒꯅꯨ
ꯅꯥꯒꯅꯤ ꯅꯪ ꯁꯨꯏꯗ꯭ꯔꯦ ꯍꯌꯦꯡ ꯍꯌꯦꯡ ꯑꯌꯨꯛ ꯍꯥꯞꯒꯠꯄꯒ ꯑꯝꯗ ꯈꯪꯉꯅꯤꯅ
ꯍꯥꯊꯤ ꯈꯟꯒꯦ ꯇꯧꯌꯦ ꯎꯝ ꯑꯁ ꯅꯥꯔꯗꯤ ꯑꯩꯗꯤ ꯂꯣꯏꯔꯗꯅ ꯑꯃꯨꯛꯀ
ꯂꯣꯏꯈ꯭ꯔꯦ ꯑꯗꯨꯝ ꯐꯃꯨꯡꯗ ꯇꯨꯝꯒꯗꯕ
ꯍꯧꯒꯠꯄ ꯑꯁ ꯑꯩꯗꯤ ꯅꯥꯔꯣꯏꯗ ꯀꯩꯁꯨ ꯎꯝ ꯑꯩꯗꯤ ꯅꯥꯕ ꯃꯤ ꯅꯠꯇꯦ ꯍꯛꯆꯥꯡ ꯌꯥꯝ ꯐꯕꯅꯦ
ꯎꯝ ꯃꯁꯥꯅ ꯅꯁꯥꯅ ꯅꯁꯥꯕꯨ ꯊꯥꯒꯠꯂꯨꯀꯣ
ꯑꯦ ꯑꯗꯨꯃꯥꯏꯅ ꯇꯧꯒꯗꯕꯅꯦ ꯀꯔꯤꯅꯣꯅꯦ ꯑꯩꯈꯣꯏꯁꯨ ꯏꯁꯥ ꯅꯨꯡꯁꯤꯒꯗꯕꯅꯦ
ꯑꯩꯁꯨ ꯏꯁꯥ ꯌꯥꯝ ꯅꯨꯡꯁꯤꯑꯦ
ꯅꯪꯁꯨ ꯅꯁꯥꯗꯣ ꯄꯥꯇꯛ ꯄꯥꯔꯁꯨ ꯅꯨꯡꯁꯤꯕꯗꯨꯗꯤ
ꯅ ꯑꯗꯨꯃꯥꯏꯅ ꯍꯥꯏꯔꯗꯤ ꯑꯩ ꯀꯥꯄꯒꯅꯤꯅ
ꯀꯞꯀꯅꯨꯗ
ꯑꯩ ꯍꯟꯗꯛ ꯃꯔꯛꯁꯤ ꯊꯋꯥꯏ ꯅꯨꯡꯉꯥꯏꯇꯣꯏꯅꯦ
ꯀꯔꯤꯒꯤꯔꯥ
ꯅꯨꯄꯤ ꯑꯃꯅ ꯑꯩ ꯄ꯭ꯔꯄꯁ ꯇꯧꯔꯛꯄꯗ ꯃꯥꯅ ꯑꯦꯛꯁꯦꯞ ꯇꯧꯗ꯭ꯔꯦꯕ ꯃꯥꯅ ꯌꯥꯔꯛꯇ꯭ꯔꯦꯕ
ꯌꯥꯔꯦ
ꯌꯥꯔꯛꯇ꯭ꯔꯦ
ꯅꯪꯅ ꯇꯧꯕ
ꯑꯧ
ꯅꯪꯗꯤ ꯀꯔꯤꯒꯤ
ꯃꯥꯟꯕ꯭ꯔꯣ
ꯃꯥꯜꯂꯦ ꯍꯣꯏ ꯅꯪ ꯑꯁ ꯌꯥꯔꯣꯏꯍꯦ ꯅꯪ
ꯐꯒꯤ ꯇꯧꯕꯅꯦ ꯃꯣꯏꯅ ꯇꯧꯔꯛꯄꯅꯤꯗ ꯑꯩ ꯍꯧꯖꯤꯛ ꯅꯤꯡꯉꯝ ꯅꯤꯡꯉꯝꯂꯛꯇ꯭ꯔꯦꯕ ꯅꯪꯉꯣꯟꯗꯁꯨ ꯑꯧ ꯃꯥꯗꯣ ꯃꯁꯛꯇꯤ ꯊꯤꯗꯤ ꯊꯤꯕ ꯅꯠꯇꯦꯕ ꯐꯖꯩꯌꯦꯕ ꯑꯗꯣ ꯑꯩꯉꯣꯟꯗꯩ ꯑꯩꯉꯣꯟꯗꯒꯤ ꯍꯦꯟꯅ ꯑꯍꯟ ꯑꯣꯏꯕ ꯆꯍꯤ ꯑꯅꯤ ꯍꯦꯟꯕ
ꯅꯨꯡꯉꯥꯏꯇꯦ ꯀꯣ ꯑꯗꯨꯗꯤ ꯌꯥꯝꯃꯦꯈ꯭ꯔꯣ ꯀꯩꯅꯣ ꯑꯃꯨꯛꯀ ꯀ ꯀꯣꯏꯈꯔꯣ
ꯀꯣꯏꯔꯣꯏꯌꯦ ꯑꯩ ꯆꯍꯤ ꯀꯨꯟ ꯀꯨꯟ ꯍꯦꯟꯈ꯭ꯔꯗꯤ ꯇꯧꯔꯛꯀꯅꯤ
ꯀꯨꯟ ꯌꯧꯗ꯭ꯔꯤꯕꯣ
ꯑꯧ ꯑꯧ
ꯑꯁ ꯑꯉꯥꯡ ꯑꯣꯏꯔꯤꯅꯦ ꯅꯪꯗꯤ ꯄꯦꯠ
ꯎꯝ ꯑꯧ ꯅꯪꯗꯤ
ꯑꯩꯗꯤ ꯑꯩ ꯑꯩꯗꯤ ꯀꯨꯟ ꯍꯦꯜꯂꯦ
ꯉꯔꯥꯡꯒꯤ ꯉꯥꯈꯥ ꯑꯣꯏꯔꯤꯗ ꯑꯣꯏꯕ ꯃꯥꯜꯂꯦ
ꯑꯩ ꯑꯩꯖꯦ ꯀꯨꯟ ꯍꯦꯜꯂꯦꯕ
ꯀꯨꯟ ꯍꯦꯟꯈ꯭ꯔꯁꯨ
ꯑꯦ ꯑꯦ ꯀꯨꯟ ꯍꯦꯟ ꯈ꯭ꯔꯁꯨ ꯀꯔꯤ
ꯀꯔꯤꯅꯦ
ꯀꯨꯟ ꯍꯦꯟꯈ꯭ꯔꯦ ꯑꯗꯣ ꯑꯁ ꯈꯪꯗꯦꯗ
ꯎꯝ ꯎꯝ
ꯆꯍꯤꯁꯦ ꯑꯗꯨꯝ ꯍꯟ ꯍꯟꯅꯨꯔꯛꯄ ꯇꯥꯞꯇ ꯇꯧꯔꯦ ꯑꯩ ꯑꯍꯟ ꯌꯥꯝ ꯑꯣꯏꯔꯦꯗ ꯁꯛꯁꯤꯖꯨ ꯄꯨꯔꯥ ꯑꯍꯟ ꯑꯣꯏꯔꯦ
ꯑꯣ ꯑꯩꯁꯨ ꯑꯍꯟ ꯌꯥꯝ ꯑꯣꯏꯔꯦꯗ ꯆꯍꯤꯗꯤ ꯌꯥꯝꯗ꯭ꯔꯤꯕ ꯑꯗꯣ ꯁꯛꯇꯣ ꯑꯍꯟ ꯃꯥꯟꯕ
ꯅꯪꯗꯤ ꯍꯅꯨꯕꯅꯦ ꯍꯅꯨꯕ ꯃꯥꯜꯂꯦ ꯅꯪꯗꯤ
ꯎꯝ ꯃꯥꯟꯕꯅꯦ
ꯑꯁꯦꯡꯕꯁꯨ ꯍꯅꯨꯔꯦꯀꯣ
ꯑꯧ ꯑꯩꯗꯤ ꯍꯅꯨꯕꯅꯦ ꯍꯅꯨꯕ ꯀꯧꯒꯅꯨꯀꯣ ꯈꯨꯔꯥ ꯀꯧꯀꯣ ꯅꯈꯨꯔꯥꯅꯦ ꯑꯩ
ꯍꯔꯦꯟ ꯀꯔꯤ ꯍꯤꯟꯅꯥꯡ ꯆꯁꯤꯔꯥ
ꯈꯪꯗꯦ ꯑꯩꯈꯣꯏꯗꯤ ꯀꯩꯅꯣ ꯀꯩꯅꯣ ꯊꯣꯡꯈ꯭ꯔ
ꯀꯔꯤ ꯀꯔꯤꯔꯥ
ꯇꯥꯕꯔꯣ ꯅꯪꯁꯨ
ꯑꯥ
ꯇꯥꯏꯌꯔ ꯄꯣꯛꯈꯥꯏꯕ꯭ꯔꯥ ꯈꯪꯗꯦ
ꯑꯁ ꯌꯥꯝ ꯀꯜꯂꯦꯀꯣ ꯃꯈꯣꯟ
ꯎꯝ
ꯗꯁꯥꯅꯤꯍꯦ
ꯈꯉꯦꯍꯦ ꯈꯉꯦꯍꯦ
ꯈꯥꯝ ꯒꯔꯤ ꯈꯥꯝꯒ꯭ꯔꯦ꯫
ꯄꯣꯛꯈꯥꯏꯕꯒꯤ ꯃꯥꯜꯂꯦ꯫
ꯎꯝ ꯑꯁ ꯑꯗꯣ ꯂꯝꯕꯤꯗ ꯑꯦ ꯁꯣꯔꯣꯛꯇꯀꯣ ꯑꯗꯨ ꯂꯝꯕꯤꯗ ꯇꯣꯏꯅ ꯄꯣꯛꯈꯥꯏꯅꯦ ꯒ ꯒꯥꯔꯤꯁꯤꯡꯗꯣ꯫
ꯑꯁ ꯀꯔꯤꯔꯥ ꯐꯠꯇꯕꯒꯤꯔ ꯂꯝꯕꯤꯗꯣ?
ꯈꯪꯗꯦ ꯑꯗꯨꯝ ꯄꯣꯛꯈꯥꯏꯌꯦ ꯑꯗꯨꯁꯨ ꯑꯃ ꯂꯩꯔꯦ ꯑꯅꯤ ꯑꯍꯨꯝꯗꯤ ꯈꯪꯉꯤꯗ ꯑꯩ꯫ ꯇꯣꯏꯅ ꯑꯗꯨꯝ ꯇꯧꯋꯦꯕ ꯑꯦꯛꯁꯤꯗꯦꯟꯒꯨꯝꯕ ꯈꯔ ꯊꯣꯛ ꯍꯧꯖꯤꯛꯇꯤ ꯑꯦꯛꯁꯤꯗꯦꯟꯅꯤ ꯊꯣꯛ ꯑꯦ ꯑꯗꯨꯝ ꯇꯥꯏꯌꯔ ꯄꯣꯈꯥꯏ
ꯀꯤꯌꯦꯀꯣ ꯂꯝꯕꯤꯗ ꯃꯤ ꯐꯠꯇꯕꯒꯤꯔ ꯀꯔꯤꯒꯤꯔ ꯀꯣ
ꯂꯝꯕꯤꯗꯤ ꯌꯥꯝ ꯐꯩꯕ ꯑꯃ ꯑꯃꯅ ꯒꯣꯂꯥꯏ ꯂꯩꯕ ꯑꯗꯣ ꯋꯥꯁꯨ ꯌꯥꯝ ꯍꯧꯕꯀꯣ ꯑꯗꯣ ꯃꯣꯏꯅ ꯀꯟꯅ ꯊꯧꯕꯩꯅꯤꯗ꯫
ꯃꯣꯏꯅ ꯇꯞꯅ ꯇꯞꯅ ꯊꯧꯒꯗꯕꯅꯦ ꯑꯗꯨꯒꯨꯝꯕ ꯂꯝꯕꯤ ꯗꯤ ꯃꯤ ꯒꯔꯤ ꯑꯆꯧꯕꯗꯤ ꯑꯁ ꯀꯤꯌꯦ ꯑꯩꯗꯤ꯫ ꯒꯥꯔꯤ ꯑꯆꯧ ꯒꯔꯤ ꯑꯆꯧꯕꯗꯤ ꯀꯣ ꯍꯨꯖꯤꯛ ꯒꯔꯤ ꯃ ꯆꯥꯒꯨꯝꯕꯗꯤ ꯑꯦꯛꯁꯤꯗꯦꯟ ꯇꯧꯔꯁꯨ ꯌꯥꯝ ꯁꯤꯒꯟꯗꯦꯕ ꯑꯁꯤ ꯒꯔꯤ ꯑꯆꯧꯕꯗꯤ ꯃꯤ ꯑꯆꯧꯕ ꯑꯦꯛꯁꯤꯗꯦꯟ ꯇꯧꯕꯗꯤ ꯃꯤ ꯑꯗꯨꯝ ꯁꯤꯌꯦꯕ ꯈꯪꯕ
ꯎꯝ
ꯑꯗꯨꯅ ꯑꯁ ꯌꯥꯝ ꯆꯦꯛꯁꯤꯟꯒꯗꯕꯅꯦ ꯒꯥꯔꯤꯗꯀꯣ ꯃꯤ ꯃꯌꯥꯝ ꯁꯤꯕꯅꯦ꯫ ꯒꯥꯔꯤ ꯊꯧꯕ ꯍꯩꯇ꯭ꯔꯗꯤ ꯊꯧꯒꯅꯨ ꯌꯨ ꯊꯛꯑꯒꯁꯨ ꯒꯥꯔꯤ ꯊꯧꯒꯅꯨ ꯍꯥꯏꯕꯅꯦ꯫ ꯑꯩꯅꯗꯤ ꯑꯗꯨꯅꯤ ꯑꯩ ꯑꯁ ꯀꯔꯤ ꯑꯩ ꯃꯤ ꯑꯉꯥꯡ ꯈꯔ ꯂꯩꯌꯦꯕꯀꯣ ꯌꯨ ꯊꯛꯑꯒ ꯒꯔꯤ ꯊꯧꯕꯁꯦ ꯃꯣꯏꯗꯤ ꯅꯨꯡꯉꯥꯏꯔꯦ ꯍꯥꯏꯅ ꯀꯣꯏꯔꯒ ꯂꯥꯡꯉꯒ ꯂꯩꯌꯦ ꯑꯗꯨ ꯃꯄꯨꯟꯁꯤꯗꯣ ꯇꯝꯕ ꯉꯝꯕ ꯅꯠꯇꯦ
ꯇꯦꯟꯈ꯭ꯔꯦꯕ
ꯍꯣꯏ ꯃꯃꯥ ꯃꯄꯥꯅꯗꯤ ꯍꯩꯇꯅ ꯍꯥꯏꯗꯤ ꯊꯧꯁꯨ ꯊꯧꯅꯤꯡꯗꯦ ꯀꯤꯌꯦ ꯀꯤꯌꯦ ꯅꯊꯟꯗ ꯆꯠꯂꯣ
ꯅꯣꯡꯃ ꯂꯧꯕ ꯂꯥꯛꯀꯦ ꯀꯣꯏ ꯆꯠꯁꯦ꯫
ꯎꯝ
ꯒꯥꯔꯤ ꯌꯥꯝ ꯊꯧꯕ ꯌꯥꯝ ꯂꯥꯏꯕꯗꯨ
ꯑꯁ ꯑꯩꯗꯤ ꯀꯤꯌꯦ ꯑꯁꯦꯡꯕ ꯍꯣꯏ ꯒꯔꯤ ꯃꯤ ꯊꯧꯕ ꯍꯩꯕ ꯃꯤꯅ ꯊꯧꯕꯗꯤ ꯀꯩꯁꯨ ꯀꯥꯏꯗꯦ ꯑꯗꯣ ꯅꯣꯏ ꯑꯉꯥꯡꯁꯤꯡꯅ ꯊꯧꯕꯗꯤ ꯑꯩꯗꯤ ꯉꯝꯗꯦꯗ ꯑꯩꯅ ꯔꯤꯛꯁ ꯂꯧꯕ ꯉꯝꯗꯦ꯫
ꯑꯁ ꯅꯪ ꯑꯗꯨꯃꯥꯏꯅ ꯍꯥꯏꯔꯗꯤ ꯑꯧ ꯁꯥꯕꯅꯤ
ꯅꯣꯡ ꯆꯨꯗ꯭ꯔꯁꯨ ꯁꯥꯏꯌꯦꯀꯣ
ꯅꯣꯡ ꯆꯨ
ꯅꯨꯡꯁꯥ ꯆꯤꯡꯗꯗꯤ ꯅꯨꯡꯁꯥ ꯀꯜꯂꯦ ꯍꯥꯏꯅꯦ꯫ ꯅꯨꯡꯁꯥ ꯍꯣꯏ ꯃꯄꯥꯟꯕꯥꯎ ꯊꯣꯛꯄ ꯌꯥꯗꯦ ꯍꯥꯏꯌꯦ꯫
ꯑꯧ ꯃꯄꯥꯟ ꯊꯣꯛꯑꯗꯤ ꯃꯝꯃꯦ ꯃꯝꯃꯦ ꯍꯥꯏꯅꯦ꯫
ꯄꯣꯞ ꯀꯣꯔꯣꯔꯟ ꯑꯣꯜꯂꯦ ꯍꯥꯏꯅꯦ
ꯑꯣ ꯄꯣꯞ ꯀꯣꯔꯣꯔꯟ ꯑꯣꯜꯂꯦ
ꯆꯤꯟꯗꯤꯌꯦ
ꯑꯗꯨꯅꯦ ꯑꯁ ꯆꯤꯡꯗꯗꯤ ꯑꯗꯨꯝ ꯑꯥ ꯁꯥꯔꯁꯨꯀꯣ ꯀꯩꯒꯤꯔꯥ ꯏꯁꯤꯡ ꯐꯕꯩꯔꯥ ꯑꯗꯨꯝ ꯉꯧꯋꯤꯗ ꯃꯨꯕꯨꯗꯤ ꯄꯥꯛ ꯊꯦꯡꯅꯗꯦꯗ ꯃꯨ ꯕꯁꯤꯡꯅꯥ ꯃꯨꯕꯅꯦꯗ
ꯑꯁ ꯉꯧꯕꯁꯤꯡꯁꯨ ꯌꯨꯝ ꯆꯤꯡꯗ ꯑꯗꯨꯝ ꯆꯠꯂ ꯂꯧ ꯆꯠꯂꯁꯨ ꯀꯩꯅꯣ ꯇꯧꯋꯦ ꯉꯧꯕꯁꯤꯡꯁꯨ ꯑꯗꯨꯝ ꯉꯧꯋꯦ ꯃꯨꯕꯁꯤꯡꯅ ꯃꯨꯕꯁꯤꯡꯅ ꯑ ꯑꯥꯎꯁꯥꯏꯗꯠꯇ ꯂꯩꯕꯒꯨꯝꯕꯗ ꯀꯣ
ꯎꯝ꯫
ꯌꯥꯝ ꯉꯧ ꯍꯦꯟꯅ ꯍꯦꯛ ꯈꯔ ꯈꯤꯇꯪ ꯑꯣꯏꯔꯁꯨ ꯉꯧꯔꯛꯀꯅꯤꯕ ꯃꯨꯕꯗꯤ ꯉꯧꯕꯗꯤ ꯗꯨꯝ ꯉꯧꯒꯅꯤ
ꯑꯗꯨꯝ ꯉꯧꯔꯛꯀꯅꯤꯗ ꯅꯪꯁꯨ ꯉꯧꯕ꯭ꯔꯥ
ꯑꯩꯗꯤ ꯑꯩꯗꯤ ꯑꯩꯗꯤ ꯉꯧ ꯉꯧꯁꯨ ꯉꯧꯗꯦ ꯃꯨꯁꯨ ꯃꯨꯗꯦ ꯀꯔꯤꯔ ꯈꯪꯗꯦ꯫
ꯎꯝ ꯀꯨꯆꯨ ꯀꯨꯆꯨ ꯀꯨꯝꯃꯦꯟ ꯊꯣꯛꯇꯕꯗꯨ꯭ꯔꯥ
ꯁꯤ ꯀꯃꯦꯟ ꯊꯣꯛꯇꯕ ꯂꯨꯖꯔꯁꯨ ꯊꯣꯛꯇꯕ
ꯍꯨꯝ
ꯅꯨꯡꯅ ꯇꯛꯄꯁꯨ ꯊꯣꯛꯑꯔꯣꯏ ꯑꯩꯗꯤ
ꯑꯩꯈꯣꯏꯒꯤꯗꯤ ꯀꯦ ꯅꯕꯁꯨ ꯑꯝꯇ ꯂꯩꯇꯕꯅꯦ ꯅꯨꯡ ꯅꯨꯡꯗ ꯇꯛꯇ꯭ꯔꯥꯗꯤ ꯌꯥꯗꯦꯕ
ꯎꯝ꯫
ꯅꯨꯡꯅ ꯇꯛꯈ꯭ꯔꯥꯗꯤ ꯑꯁ ꯌꯥꯝ ꯐꯖꯔꯛꯀꯅꯤꯗ ꯅꯪꯗꯤ ꯅꯪꯗꯤ ꯃꯥꯗ ꯐꯥꯎ ꯇꯛꯎꯀꯣ
ꯅꯪꯗꯤ ꯅꯨꯡꯅ ꯇꯛꯑꯗꯤ ꯎꯞꯄꯥ ꯃꯥꯜꯂꯅꯤꯍꯦ
ꯎꯝ ꯅꯪ ꯅꯪꯁꯨ ꯃꯥꯏꯗꯤ ꯐꯥꯎ ꯇꯛꯎꯕ
ꯍꯣꯏ ꯍꯣꯏ ꯇꯥꯛꯀꯦ ꯇꯥꯛꯀꯦ ꯑꯩꯗꯤ ꯑꯩꯒꯤ ꯃꯥꯏꯗꯣ ꯑꯩꯒꯤ ꯃꯥꯏꯗꯨ ꯁꯔꯨ ꯍꯥꯏꯌꯦ ꯍꯣꯏ
ꯎꯝ꯫
ꯑꯩꯒꯤ ꯃꯥꯏꯗꯣ ꯁꯔꯨ ꯆꯥꯎꯋꯦꯕ
ꯑꯣ
ꯑꯗꯨꯒꯤ ꯏꯁ ꯅꯥꯏꯕ ꯇꯛꯄ ꯌꯥꯗꯦꯕ
ꯎꯝ꯫
ꯑꯁ ꯑꯩꯒꯤ ꯃꯥꯏꯗꯀꫭ ꯀꯝꯄ꯭ꯌꯨꯇꯔ ꯑꯃ ꯂꯩꯕꯅꯦ ꯁꯤ ꯈꯔ ꯅꯣꯏꯕꯒꯤ ꯎꯗꯕ ꯋꯥꯅꯦ ꯑꯁ ꯀꯪꯕ ꯀꯥꯟꯗꯗꯤꯀꯣ ꯑꯁ ꯈꯪꯉꯦ ꯃꯃꯤꯡꯒ ꯑꯩ ꯊꯥꯏꯅ ꯕꯣꯛꯁ ꯂꯩꯌꯦ ꯃꯥꯏꯗꯣ ꯑꯩ
ꯑꯣ
ꯑꯃ ꯀꯩꯅꯣ ꯃꯥꯟꯕꯗꫭ ꯑꯁ ꯀꯩꯅꯣꯅꯣ ꯃꯥꯟꯕꯅꯤꯅꯦ ꯃꯃꯤꯡꯅꯦ ꯑꯩꯗꯤ ꯄꯪꯐꯥ ꯐꯖꯕ꯭ꯔꯥꯕ
ꯎꯝ ꯑꯍꯥꯌꫭ
ꯊꯥꯒꯠꯆꯔꯤ ꯊꯥꯒꯠꯆꯔꯤ ꯍꯥꯏꯕꯒꯤꯗꯃꯛꯇ ꯑꯩ ꯉꯁꯤ ꯍꯔꯥꯎꯕꯒꯤ ꯇꯨꯝꯕ ꯌꯥꯔꯔꯣꯏ
ꯁꯦꯁ ꯎꯝ ꯑꯗꯨꯝ ꯍꯥꯏꯌꫭ ꯑꯁ ꯆꯥꯛ
ꯅꯥꯒꯦ ꯇꯧꯋꯦꯟ ꯑꯁ ꯑꯩꯗꯤ ꯍꯧꯖꯤꯛꯇ ꯃꯣꯃꯣ ꯀꯩꯀꯥ ꯆꯥꯕꯅꯤꯅ ꯀꯩꯝꯇ ꯆꯥꯅꯤꯡꯇ꯭ꯔꯦ ꯗꯨꯝ ꯗꯥꯏꯔꯦꯛ ꯐꯃꯨꯡꯗ ꯇꯨꯝꯃꯅꯤ ꯑꯩ ꯉꯁꯤ ꯕꯣꯜ ꯂꯩꯕ꯭ꯔꯣ
ꯂꯩꯌꯦ ꯂꯩꯌꯦ
ꯅꯨꯡꯉꯥꯏꯕ ꯂꯩꯔꯝꯃꯣꯏꯗ
ꯄꯨꯡ ꯑꯅꯤ ꯃꯈꯥꯏꯗꯔ ꯀꯩꯅꯣ ꯍꯥꯏꯕꯅꯦ ꯇꯔꯥ ꯃꯈꯥꯏꯗꯁꯨ ꯂꯩꯔꯝꯃꯅꯤꯅ ꯑꯍꯨꯛ ꯅꯠꯇ꯭ꯔꯒꯅ ꯑꯍꯨꯝ ꯃꯈꯥꯏꯗꯔ
ꯇꯔꯥ ꯃꯈꯥꯏꯗ ꯂꯩꯔꯗꯤ ꯇꯅꯤ ꯃꯈꯥꯏꯗꯒꯨꯝꯕ ꯂꯩꯒꯅꯤ ꯏꯁ ꯑꯍꯨꯝ ꯃꯈꯥꯏꯗꯗꯤ ꯑꯃꯨꯛꯀ ꯑꯃꯨꯛ ꯉꯥꯜꯂꯅꯤꯅꯦ ꯅꯠꯇ꯭ꯔꯥ
ꯑꯗꯨꯅꯦ
ꯀꯅꯥꯅ ꯑꯗꯨ ꯍꯧꯒꯠꯂꯒ ꯀꯅꯥꯅ ꯌꯦꯡꯒꯦꯔꯣꯕ
ꯍꯧꯖꯤꯛꯅ ꯍꯥꯟꯅ ꯇꯨꯝꯈ꯭ꯔꯣꯗꯅ
ꯑꯁ ꯀꯗꯥꯥꯏꯗꯒꯤ ꯍꯨꯖꯤꯛꯇꯤ ꯀꯔꯤ ꯑꯗꯨꯝꯄ ꯑꯩꯗꯤ ꯂꯥꯛꯉꯗꯤ ꯇꯨꯝꯕ ꯌꯥꯗꯦꯕ ꯃꯤꯒꯤ ꯃꯈꯣꯟ ꯌꯥꯝ ꯇꯥꯒꯨꯝ ꯇꯥꯔꯗꯤꯀꯣ ꯑꯁ ꯐꯦꯟ ꯃꯈꯣꯟ ꯕꯥꯎ ꯉꯝꯗꯦ ꯑꯁ ꯐꯦꯟ ꯃꯀꯣꯟ ꯐꯥꯎ ꯇꯥꯕ ꯍꯩꯅꯗꯦ ꯑꯩꯗꯤ ꯇꯨꯝꯕꯗ
ꯎꯝ ꯐꯦꯟ ꯌꯩꯗꯗꯤ ꯅꯨꯡꯉꯥꯏꯇꯕꯅꯤꯅꯦ ꯁꯥꯕꯅꯤꯅ
ꯑꯥ ꯑꯗꯨ ꯃꯈꯣꯟ ꯀꯜꯂꯦꯕꯥ ꯁꯦꯂꯤꯡ ꯁꯦꯂꯤꯡ ꯐꯦꯟꯗꯣ
ꯎꯝ
ꯂꯩꯈꯣꯟ ꯀꯠꯂꯦꯕ ꯑꯗꯨꯝ ꯍꯧꯖꯤꯛꯇꯤ ꯀꯟꯗꯦ ꯅꯨꯃꯤꯗꯥꯡꯗ ꯃꯤ ꯃꯤ ꯇꯨꯝꯅꯕ ꯃꯇꯝꯗꯗꯤ ꯃꯈꯣꯟ ꯌꯥꯝ ꯀꯜꯂꯦ
ꯎꯝ ꯀꯟꯈ꯭ꯔꯁꯅꯨꯗ
ꯑꯩꯗꯤ ꯑꯁ ꯑꯩꯗꯤ ꯍꯩꯅꯗꯦ ꯃꯈꯣꯟ ꯀꯟꯕꯗꯤ
ꯎꯝ ꯑꯗꯨꯗꯤ ꯊꯥꯔꯨꯔꯅꯨꯗ
ꯃꯈꯣꯟ ꯊꯣꯛꯇꯕ ꯑꯃ ꯂꯩꯅꯤꯡꯉꯦ
ꯃꯈꯣꯟ ꯊꯣꯛꯇꯕꯗꯤ ꯑꯦꯁꯤ ꯂꯩꯔꯦꯗꯅ
ꯍꯣꯏ ꯑꯗꯨ ꯑꯦꯁꯤꯒꯤ ꯑꯁ ꯑꯦꯁꯤꯗꯤ ꯂꯩ ꯊꯝꯃꯣꯏꯗ ꯀꯩꯒꯤ ꯍꯣꯁ__ ꯇꯦꯜꯗꯕꯨ ꯑꯦꯁꯤ ꯊꯝꯃꯗꯤ ꯌꯥꯝ ꯅꯨꯡꯉꯥꯏꯔꯦ ꯑꯩꯗꯤ
ꯎꯝ
ꯅꯠꯇ꯭ꯔꯥ
ꯅꯨꯡꯉꯥꯏꯒꯗꯕꯅꯦ
ꯍꯦ ꯅꯨꯉꯥꯏ